ꯑꯕꯣ ꯀꯣ
ꯑ ꯇꯥꯏꯌꯦ
ꯑꯗꯣ ꯏꯌꯥꯝꯕꯒ ꯑꯩꯒꯤ ꯏꯌꯥꯝꯕꯗꯣ ꯏꯌꯥꯝꯕ ꯑꯍꯟꯗꯣ ꯍꯕꯥꯅꯤꯁꯦ ꯆꯍꯤ ꯆꯞ ꯃꯥꯟꯅꯔꯦ ꯑꯣꯏꯔꯝꯒꯗ꯭ꯔꯣ
ꯈꯪꯗꯩꯅꯌꯥꯝꯕꯗꯣ ꯀꯨꯟꯊ꯭ꯔꯥ ꯍꯦꯜꯂꯕꯣ
ꯑꯦꯗ
ꯍꯦꯂꯦ
ꯑꯥ
ꯀꯌꯥ ꯁꯨꯔꯅꯤ ꯑꯗꯨꯗꯤ
ꯎꯝ ꯊꯥꯔꯇꯤ ꯋꯥꯟ ꯑꯣꯢꯔꯝꯅꯤ
ꯊꯥꯔꯇꯤ ꯋꯥꯟ ꯑꯩꯒꯤ ꯏꯌꯥꯝꯕꯁꯦ ꯆꯍꯤ
ꯀꯌꯥ ꯑꯣꯏꯒꯗ꯭ꯔꯗꯤ ꯈꯪꯗꯦ ꯊꯥꯔꯇꯤ ꯊ꯭ꯔꯤ ꯊꯥꯔꯇꯤ ꯇꯨ ꯑꯣꯏꯗꯧꯗꯤ ꯃꯥꯜꯂꯦ ꯑꯗꯣ ꯑꯩꯒꯤ ꯏꯆꯦ ꯌꯨꯝ ꯄꯥꯟꯈꯤꯕꯗꯣ ꯃꯊꯛꯇ ꯑꯗꯨꯒꯗꯤ ꯃꯃꯕꯥꯅꯤꯁꯦ ꯒꯦꯞꯗꯤ ꯌꯥꯝ ꯂꯩꯌꯦ ꯍꯥꯏꯕꯅꯦꯕ
ꯑꯣ ꯑꯣ ꯑꯣ
ꯑꯗꯨ ꯏꯆꯦ ꯏꯆꯦꯗꯨꯗꯤ ꯊꯥꯔꯇꯤ ꯁꯤꯛꯁ ꯊꯥꯔꯇꯤ ꯁꯦꯚꯦꯟ ꯀꯨꯝꯃꯤ ꯌꯥ ꯑꯗꯨꯣꯝꯂꯦ
ꯍꯣꯏ ꯌꯥꯏꯗ ꯑꯗꯨꯗꯤ
ꯎꯝ
ꯁꯥꯏꯗ ꯅꯨꯄꯥꯗꯤ ꯀꯣ ꯈꯔ ꯂꯤꯔꯁꯨ ꯁꯨꯒꯥꯏꯗꯨꯗ ꯅꯨꯄꯤꯅ ꯄ꯭ꯔꯣꯕ꯭ꯂꯦꯝ ꯂꯩꯔꯦꯁꯦ ꯅꯨꯄꯥꯁꯤ
ꯑꯗꯨꯅꯦ ꯎꯝ
ꯌꯥꯏꯗ ꯌꯥꯝ ꯊꯦꯡꯅ ꯄꯥꯔꯁꯨ ꯌꯥꯏꯗ ꯑꯩꯈꯣꯏꯁꯨꯅꯦ ꯑꯩꯗꯤ ꯌꯥꯝ ꯊꯦꯡꯅ ꯄꯥꯍꯟꯅꯤꯡꯉꯦ ꯈꯔ ꯅꯨꯡꯉꯥꯏꯗꯕꯩ ꯃꯣꯏ ꯃꯣꯏꯅ ꯀꯩꯅꯣ ꯌꯨꯝ ꯌꯨꯝ ꯄꯥꯟꯜꯂꯒ ꯏꯅꯝꯝꯕꯁꯤꯡꯗꯨꯣ ꯐꯠꯇ꯭ꯔꯗꯤ ꯅꯨꯡꯉꯥꯏꯇꯦꯅ
ꯎꯝ ꯎꯝ
ꯂꯩꯕ ꯅꯨꯡꯉꯥꯏꯇꯦꯅꯦ ꯑꯗꯨꯒꯤ ꯑꯩ ꯈꯔ ꯊꯦꯡꯅ ꯄꯥꯜꯍꯟꯅꯤꯡꯉꯦ ꯍꯥꯏꯗꯤ
ꯎ ꯃꯥ ꯍꯦꯛ ꯅꯨꯄꯤ ꯊꯤꯈ꯭ꯔꯕ ꯅꯪꯉꯣꯟꯗ ꯁꯞꯄꯣꯔꯠ ꯇꯧꯕꯗꯣ ꯇꯣꯛꯈ꯭ꯔꯅꯦꯕ
ꯑꯗꯨꯅꯦ ꯑꯗꯨꯒꯤꯅꯦ ꯑꯩꯅ ꯋꯥꯔꯤꯔꯤꯁꯤ ꯑꯩꯅ ꯅꯍꯥꯟꯒꯩ ꯍꯥꯏꯕꯅꯤꯕ ꯎꯝ ꯅꯣꯏꯕꯥꯅꯤꯗꯤꯅ ꯄꯤꯛꯅꯅꯥ ꯑꯝꯇ ꯊꯤꯒꯅꯨꯀꯣ ꯑꯩ ꯂꯥꯏꯔꯤꯛ ꯇꯝꯕ ꯂꯣꯏꯗ꯭ꯔꯤꯔꯤꯕꯣ ꯍꯥꯏꯕꯅꯦ ꯑꯩꯅ
ꯑꯗꯣ ꯈꯨꯟꯒꯤ ꯅꯨꯄꯤꯕꯨꯗꯤ ꯀꯣꯏꯗꯕ꯭ꯔꯣ
ꯑꯥ ꯂꯩꯇꯦ ꯑꯩꯈꯣꯏ ꯈꯨꯣꯏꯅ ꯅꯨꯄꯤ ꯑꯩꯈꯣꯏ ꯈꯨꯅ ꯅꯨꯄꯤ ꯂꯩꯇꯦ ꯀꯣꯏ ꯈꯨꯟꯁꯦ ꯄꯤ ꯄꯥꯛ ꯂꯩꯇꯕꯅꯦ ꯍꯧꯖꯤꯛ ꯂꯩꯔꯤꯕꯐꯥꯎ ꯀꯨꯟꯐꯥꯎ ꯌꯧꯔꯝꯃꯨꯗꯕ ꯃꯥꯜꯂꯦꯗ ꯕꯤ ꯂꯩꯗꯝꯅꯤꯩꯅ ꯄꯔ ꯌꯥꯝ ꯂꯩꯌꯦꯕ ꯑꯃ ꯎꯄꯤ ꯅꯨꯄꯤꯁꯦ ꯌꯥꯝ ꯀꯥꯎꯏꯤꯅꯦ
ꯃꯣꯏ ꯅꯣꯏ ꯃꯈꯥꯒꯤ ꯅꯨꯄꯤ ꯑꯅꯤꯗꯣ
ꯍꯣꯏ
ꯑꯗꯨ ꯑꯗꯨ ꯃꯕꯥꯅꯤꯁꯨ ꯐꯩꯀꯣ
ꯌꯥꯝ ꯐꯔꯦ ꯑꯩꯗꯤ ꯌꯥꯝ ꯄꯥꯝꯃꯦꯗꯣ ꯑꯣꯏꯁꯨ ꯐꯅꯇꯦ ꯌꯥꯝ ꯄꯥꯝꯕꯁꯨ ꯃꯣꯏꯅ ꯄꯥꯝꯕꯤꯔꯕꯅꯤꯅ
ꯕꯥꯅꯤꯗꯣ ꯌꯥꯝ ꯁꯦꯡꯉꯦ ꯑꯗꯨꯒ ꯁꯛꯁꯨ ꯐꯖꯩꯑꯕ
ꯍꯣꯏ ꯃꯁꯛꯁꯨ ꯐꯖꯩꯌꯦ ꯌꯥꯝ ꯐꯖꯩꯌꯦ ꯑꯩꯈꯣꯏ ꯈꯨꯟꯗꯀꯣ ꯂꯩꯥꯏꯍꯥꯎꯗꯤ ꯌꯥꯝ ꯐꯒꯗꯕ ꯑꯣ ꯍꯣꯏ ꯑꯗꯨ ꯑꯗꯨꯅꯤ ꯑꯩꯈꯣꯏ ꯈꯨꯟꯒꯤ ꯅꯨꯄꯤꯁꯤꯡꯗꯤ ꯑꯩꯈꯣꯏ ꯈꯨꯟꯗ ꯂꯩꯗꯕ ꯃꯅꯥꯝꯗ ꯎꯔꯦ
ꯑꯣ
ꯅꯨꯄꯥꯁꯤꯡ ꯑꯣꯏꯗ ꯉꯥꯛꯇꯅꯤꯅ
ꯈꯣꯏꯗꯁꯨꯅꯦ
ꯅꯣꯏ ꯈꯨꯟꯗꯤ ꯂꯩꯔꯑꯕꯅꯤꯗ
ꯂꯩꯇꯦ ꯑꯩꯈꯣꯏ ꯈꯨꯟꯁꯦ ꯎꯝ ꯑꯩꯈꯣꯏ ꯈꯨꯟ ꯃꯅꯥꯅ ꯇꯨꯝ ꯀꯣꯏꯕꯗꯣ ꯇꯧꯗꯦ
ꯂꯥꯏꯇꯦꯌꯦ ꯀꯣꯏꯁꯨ ꯂꯥꯏꯇꯦ
ꯎꯝ
ꯍꯣꯏꯁꯨ ꯑꯗꯨ ꯒꯟꯃꯗ ꯂ ꯂꯩꯥꯏꯗꯦ
ꯆꯅꯗꯕ ꯌꯥꯝ ꯀꯩꯅꯣ ꯅꯨꯄꯥꯒꯤ ꯑꯔꯁꯨ ꯑꯩꯈꯣꯏꯅ ꯆꯥꯟꯅꯒꯗꯕꯗꯣ ꯌꯥꯎꯗꯦꯕ
ꯍꯣꯏ ꯍꯣꯏ ꯈꯨꯟ ꯈꯨꯟ ꯆꯞ ꯃꯥꯟꯅꯔꯤꯁꯤꯀꯣ ꯑꯩꯈꯣꯏ ꯃꯣꯏꯒꯤ ꯃꯇꯧꯒ ꯇꯧ ꯂꯣꯏ ꯈꯪꯅꯈꯦꯅ ꯂꯣꯏꯅ ꯃꯣꯏꯅ ꯇꯧꯕ ꯈꯨꯗꯤꯡ ꯃꯣꯏꯅ ꯂꯥꯏꯛ ꯃꯣꯏ ꯃꯣꯏ ꯐꯖꯅ ꯑꯃꯨꯛ ꯈꯪꯈ꯭ꯔꯕꯅꯤꯅ ꯑꯃꯨ ꯄꯥꯝ ꯆꯦꯕ ꯑꯗꯨꯗꯅꯤ
ꯑꯗꯨ ꯑꯗꯨꯅꯦ ꯑꯗꯨꯝ ꯇꯅ ꯎꯕꯒꯤꯀꯣ ꯃꯣꯏꯒꯤ ꯃꯇꯧꯁꯤꯡꯗꯣ ꯂꯣꯏꯅ ꯈꯪꯈ꯭ꯔꯦꯕ
ꯎꯝ ꯏꯒ ꯂꯩꯒꯦ ꯀꯣ ꯐꯕꯁꯣ ꯑꯗꯣ ꯅꯪꯒꯤ ꯅꯃꯥꯟꯅꯕꯤ ꯑꯃ ꯅꯪꯅ ꯅꯍꯥꯟꯒ ꯑꯩꯉꯣꯟꯗ ꯅꯝꯕꯔ ꯊꯥꯔꯛꯏꯅ ꯑꯗꯨ ꯅꯨꯄꯤꯗꯤ ꯅꯪꯒ ꯆꯞ ꯃꯥꯟꯅꯕ꯭ꯔꯣ ꯂꯩꯀꯥꯏ ꯑꯃꯒ ꯂꯩꯃꯤꯟꯅꯕ꯭ꯔꯣꯅ
ꯍꯣꯏ ꯔꯨꯝꯗ ꯊꯪꯅꯑꯏꯕꯅꯤ
ꯌꯥꯝ ꯅꯨꯡꯉꯥꯏꯅꯦ ꯅꯣꯏꯗꯤ
ꯍ ꯅꯨꯡꯑꯦ
ꯌꯥꯝ ꯅꯨꯡꯉꯥꯏꯅ ꯂꯩꯔ ꯃꯥꯜꯂꯅꯤꯍꯦ
ꯅꯨꯡꯉꯥꯏꯌꯦ ꯑꯗꯨ ꯑꯣꯏꯔꯁꯨ ꯍꯧꯖꯤꯛ ꯑꯩ ꯑꯁꯤꯒꯤ ꯍꯞꯇꯥꯗ ꯌꯨꯝ ꯍꯣꯡ ꯆꯅꯤꯡꯉꯦ
ꯑꯩꯒꯤ ꯀꯩꯗꯧꯔꯦ
ꯑꯁ ꯑꯩꯒ ꯏꯅꯦꯒ ꯀꯩꯅꯣ ꯅꯛꯅ ꯂꯩꯃꯤꯟꯅꯒꯗꯕ ꯀ ꯔꯨꯝꯗꯤ ꯇꯣꯡꯉꯥꯜꯂꯦꯕꯣ ꯀꯥꯗꯤ ꯇꯣꯡꯉꯥꯜꯂꯦ ꯑꯗꯨ ꯑꯣꯏꯔꯁꯨ ꯃꯤ ꯀꯅꯥ ꯀꯗ
ꯅꯪꯅ ꯆꯦꯁꯨ ꯃꯊꯟꯇ ꯂꯩꯕ꯭ꯔꯣ
ꯊꯟꯗ ꯆꯥꯏꯗꯦ ꯃꯥ ꯃꯥꯅꯤꯕꯤꯒ ꯀꯩ ꯑꯗꯨ ꯑꯩꯈꯣꯏ ꯌꯨꯝ ꯍꯣꯡꯖꯤꯜꯂꯗꯤ ꯃꯥꯁꯨ ꯑꯩꯒ ꯄꯨꯟꯅ ꯂꯩꯗꯣꯏꯅꯦꯕꯀꯣ
ꯑꯣ ꯅꯣꯏ ꯍꯣꯨꯝꯕꯨꯨ ꯂ ꯇꯔꯕ
ꯎꯝ
ꯑꯣ ꯌꯥꯝ ꯐꯩ ꯑꯗꯨꯁꯨ ꯑꯗꯨ ꯅꯠꯇꯦ ꯑꯗꯨ ꯀ ꯀꯣ ꯀꯗ
ꯅ ꯑꯝꯕꯗꯤ ꯈꯪꯔꯝꯕꯅꯤꯆꯦꯗ
ꯍꯣꯏ ꯃꯣꯏꯗꯤ ꯇꯤꯟꯅꯕꯅꯤꯅ ꯑꯗꯨꯝ ꯋꯥꯔꯤ ꯁꯥꯟꯅꯕ ꯃꯥꯜꯂꯦ ꯃꯣꯏꯗꯤ
ꯎꯝ
ꯃꯥꯒ ꯂꯩꯃꯤꯟꯅꯕ ꯅꯨꯄꯤꯒ ꯍꯦꯛ ꯋꯥꯔꯤ ꯁꯥꯕꯅꯦꯅꯀꯣ ꯈꯪꯂꯝꯒꯅꯤ
ꯍꯣꯏ
ꯅꯪ ꯑꯗꯨ ꯂꯩꯀꯥꯏꯗ ꯑꯃꯨꯛ ꯂꯥꯛꯇ꯭ꯔ ꯆꯠꯇ꯭ꯔꯕꯣ ꯃꯆꯦ ꯂꯩꯕ ꯂꯩꯀꯥꯏꯗ
ꯎꯝ
ꯂ ꯀꯁꯨꯦ ꯇꯨ ꯃꯪꯉꯥꯑꯣ ꯃꯥꯂꯦꯀꯣ ꯍꯥ
ꯏꯆꯦꯔꯣ
ꯎꯝ ꯍ
ꯎ ꯃꯥ ꯉꯔꯥꯡ ꯂꯥꯛꯄꯗꯨꯣ ꯃꯥꯒꯤ ꯐꯤꯔꯣꯜ ꯂꯧꯅꯤꯡꯉꯥꯏꯗꯨ ꯂꯄꯅꯦꯕ ꯅꯍꯥꯟ ꯑꯩꯉꯣꯟꯗ ꯂꯥꯏꯅꯤꯡꯉꯥꯏ ꯂꯥꯛꯄꯗꯣ ꯑꯗꯨꯒꯤꯕꯥꯥꯟꯕꯤ ꯑꯃꯨꯛ ꯂ ꯀꯅꯤ ꯍꯥꯏꯕꯒꯤꯒꯣ ꯐꯤꯔꯣꯟꯜꯗꯣ ꯂꯧꯅꯤꯡꯉꯥꯏ ꯂꯥꯛꯄ
ꯎꯝ ꯑꯝꯐꯩ
ꯑꯁ ꯁꯥꯃꯟꯗꯅ ꯑꯩꯗꯤ ꯌꯨꯝ ꯆꯠꯅꯤꯡꯈ꯭ꯔꯕꯅꯤꯗ ꯑꯩꯈꯣꯏ ꯌꯨꯝꯗ ꯑꯗꯨꯝ ꯅꯨꯡꯉꯥꯏꯅ ꯂꯩꯊꯣꯛꯄꯗꯣ
ꯂꯧ ꯃꯇꯝꯅꯤꯅꯦ ꯍꯟꯗꯛꯁꯦ ꯂꯥꯛꯑꯗꯤ ꯂꯧ ꯆꯠꯂꯅꯤ
ꯂꯥꯎ ꯃ ꯇꯔꯁꯨ ꯂꯥꯥꯁ ꯋꯥꯏꯗꯤ ꯂꯥꯎ ꯆ
ꯂꯧ ꯆꯠꯇꯦ ꯑꯗꯨꯒꯤꯅꯦ ꯑꯩ ꯏꯁꯦ ꯇꯥꯁꯒꯨꯝꯕꯗ ꯂ ꯂꯧ ꯆꯠꯄꯒꯤ ꯏꯁꯇꯦꯇꯁꯒꯨꯝꯕ ꯍꯦꯛ ꯊꯥꯒꯠꯂꯕ ꯑꯩꯒꯤ ꯀ ꯇꯦꯛꯁꯤꯡꯗꯣ ꯔꯤꯄ꯭ꯂꯥꯏ ꯇꯧꯔꯛꯑꯅꯦꯕ ꯉꯁꯤ ꯈꯛꯇ ꯎꯋꯦ ꯅꯪ ꯂꯧ ꯆꯠꯄ ꯍꯥꯏꯅꯀꯣ
ꯎꯝ
ꯑꯗꯨꯝ ꯔꯤꯄ꯭ꯂꯥꯏ ꯇꯧꯔꯛꯒꯅꯦ ꯃꯣꯏꯅ
ꯌꯥꯝ ꯅꯨꯡꯉꯥꯏꯅꯦꯍꯦ ꯅꯣꯏ ꯂꯧ ꯂꯩꯇꯕ꯭ꯔꯣ ꯂꯩꯕ꯭ꯔꯣ
ꯂꯩꯗꯤ ꯂꯩꯌꯦ ꯍꯣꯏ ꯑꯗꯨ ꯑꯁ ꯆꯤꯡꯗꯅꯦ ꯃꯆꯤꯡ ꯀꯥꯕꯗꯣ ꯑ ꯋꯥꯌꯦ ꯑꯗꯨꯒꯤ ꯈꯪꯗꯦ ꯑꯩ ꯍꯌꯦꯡ ꯋꯥꯏ ꯌꯨꯝ ꯄꯥꯜ ꯄꯥꯅꯗꯤ ꯉꯥꯔꯅꯤ
ꯍꯅꯅꯨꯡꯉꯥꯏꯅꯤ ꯄꯨꯔꯥ ꯆꯤꯡꯗ ꯑꯃ ꯄꯥ ꯂꯝ ꯃꯥꯗꯤꯀꯣ
ꯑꯁ ꯆꯜꯂꯦ ꯂꯧ ꯁꯨꯗꯅ ꯑꯩ ꯈꯪꯗꯕꯒꯤ
ꯑ ꯎꯗꯗ ꯄꯔꯗꯤ ꯈꯔ ꯐꯔꯗꯕ꯭ꯔ ꯄ꯭ꯔꯥ ꯆꯤꯅ ꯄꯥꯔꯗꯤꯌꯥ
ꯑꯗꯨꯅꯦ
ꯑꯅꯤꯌꯦ ꯅꯪꯁꯦ
ꯍꯥꯏꯔꯣ ꯍꯥꯏꯔꯣ ꯅꯪ ꯍꯧꯖꯤꯛ ꯍꯥꯏꯔꯤꯗꯣ
ꯃꯌꯥꯝꯕꯗꯤ ꯀꯃꯥꯏ ꯀꯁꯦ ꯇꯧꯔ ꯂꯩꯒꯗ
ꯑꯁ ꯃꯥꯗꯤꯀꯣ ꯈꯪꯗꯦ ꯊꯕꯛꯁꯨ ꯐꯖꯅ ꯂꯩꯗꯕꯅꯦ ꯑꯗꯨꯒꯤ ꯃꯤꯅ ꯀꯧꯔꯛ ꯀꯧꯔꯛꯄ ꯃꯤ ꯌꯨꯝ ꯁꯥꯅꯤꯉꯥꯏ ꯀꯧꯔꯛꯄꯗ ꯑꯗꯨꯝ ꯆꯠꯂꯒ ꯂꯩꯌꯦꯃ
ꯌꯥꯝ ꯐꯩꯅꯦ ꯑꯗꫭ ꯑ ꯅꯝ ꯄꯔꯁꯨ ꯌꯥꯝ ꯆꯥꯔꯔ
ꯑꯩ ꯎꯔꯤꯟ ꯉꯥꯛꯒ ꯊꯣꯔꯒ ꯂꯩꯌꯦꯃꯥ
ꯅꯪꯒꯤ ꯏꯅꯥꯎꯅꯄꯥ ꯏꯅꯥꯎ ꯅꯨꯄꯥꯁꯤꯁꯨ ꯅꯣꯛꯅꯤꯡꯕꯩꯅꯦ ꯑꯩꯈꯣꯏ ꯀ꯭ꯂꯥꯁ ꯇꯦꯟ ꯊꯥꯕ ꯃꯇꯝꯗꯗꯤ ꯌꯥꯝ ꯄꯤꯛꯄꯅꯤꯒꯣ
ꯑꯗꯨꯗꯦ
ꯍꯟꯗ ꯍꯟꯗꯛꯇꯤ ꯌꯥꯝ ꯆꯥꯎꯈ꯭ꯔꯦ ꯁꯤꯕ ꯑꯗꯨꯗꯤ ꯌꯥꯝ ꯄꯤ ꯑꯗꯨ ꯑꯩꯗꯤ ꯐꯔꯝꯃꯨꯅꯤꯗ
ꯑꯩꯕꯨ ꯉꯝ ꯉꯝꯂꯒ ꯑꯗꯨꯝ ꯂꯩꯕꯅꯦꯕ
ꯑꯗꯨꯗꯤ ꯄꯥꯈꯪ ꯐꯥꯈ꯭ꯔꯕꯅꯤꯅ ꯒ꯭ꯌꯥꯟ ꯇꯥꯔꯥ ꯃꯅꯤꯗ
ꯍꯥꯏꯗꯒꯤ ꯅꯣ
ꯅꯣꯏꯅ ꯂꯨꯅ ꯇꯧꯃꯟꯈꯤꯕ ꯑꯣꯏꯔꯝꯅꯦ
ꯍꯣꯏꯅꯦ ꯑꯗꯨ ꯌꯧꯔꯝꯒꯅꯦ ꯏꯃꯨꯡꯁꯤꯡꯅꯗꯣ ꯏꯃꯥ ꯏꯄꯥ ꯏ
ꯎ ꯍ ꯍꯣꯏ ꯍꯣꯏ ꯍꯣꯏ ꯑ ꯑꯦꯀ ꯎꯝ ꯌꯥꯝ ꯂꯨꯅ ꯇꯧꯕꯤꯔꯔꯛꯑꯝꯅꯦ ꯀ꯭ꯂꯥꯁ ꯑꯃꯨꯛ ꯇꯧꯕꯅꯦ ꯑꯃꯨꯛ ꯑꯣꯏꯗꯅꯦ
ꯅꯨꯄꯥ ꯀꯩꯅꯣ ꯅꯨꯄꯥ ꯌꯥꯝꯗꯕ ꯒꯤ ꯏꯃꯨꯡꯗ ꯑꯃꯨꯛ ꯄꯣꯛꯁꯜꯂꯦ ꯑꯗꯨꯒꯤ ꯑꯣꯕꯨꯅꯤ ꯍꯦ ꯀꯗꯤ ꯅꯄꯥꯥꯏ ꯁꯤꯉꯕ ꯅꯨꯄꯥꯁꯤꯡꯕꯨ ꯌꯥꯝ ꯂꯨꯕꯅꯦ ꯑꯩꯈꯣꯏ ꯏꯃꯨꯡꯒꯤ
ꯎꯝ ꯇꯧꯔꯝꯃꯦꯕ ꯈꯪꯉꯦꯕ ꯅꯨꯄꯤ ꯌꯥꯝꯕꯒꯤ
ꯎꯝ ꯃꯇꯝꯗ ꯑꯁ ꯅꯨꯡꯗꯥꯡ ꯂꯥꯛꯅꯤꯡꯕꯩꯗꯗꯤ ꯆꯟꯗꯅ
ꯉꯥꯟꯅ ꯁꯦ ꯏꯪꯕꯣ
ꯍꯣꯏ ꯅꯨꯡꯗꯥꯡꯁꯦ ꯏꯡꯉꯦ ꯑꯁ ꯈꯨꯟꯗ ꯂꯩꯔꯗꯤꯀꯣ ꯑꯩ ꯑꯗꯨꯝ ꯏꯔꯨꯕꯗꯣ ꯇꯣꯏꯅ ꯏꯔꯨꯗꯧꯅꯦꯕ ꯁꯤꯗꯗꯤ ꯏꯁꯤꯡ ꯋꯥꯠꯀꯅꯤꯅꯦ
ꯁꯤꯡ ꯂꯩꯥꯏꯕ꯭ꯔꯣꯅ
ꯅꯍꯥꯟꯗꯣ ꯂꯩꯌꯦ ꯑꯗꯣ ꯉꯔꯥꯡꯗ ꯇꯨꯇꯤ ꯑꯃꯨꯛ ꯇꯥꯕꯀꯣ
ꯎꯝ
ꯂꯅꯤꯦ
ꯌꯥꯝ ꯐꯩꯌꯦꯅꯦ ꯑꯗꯨꯗꯤ
ꯑꯗꯨ ꯑꯣꯏꯔꯁꯨ ꯏꯁꯤꯡꯗꯣ ꯏꯪꯉꯦ ꯁꯦꯟꯇꯦꯛꯁꯤꯗ ꯑꯗꯨꯝ ꯎ ꯊꯝꯕꯒꯤꯦꯀꯣ ꯅꯨꯡꯁꯥꯒꯤ ꯀꯩꯅꯣꯗ ꯍꯗꯤ ꯄꯔꯅꯤ ꯚꯄꯨꯂꯕ꯭ꯔ
ꯑ ꯑ ꯎꯝ ꯍꯥꯔꯝꯅꯤ ꯍꯣꯏ ꯁꯤꯁꯤꯡꯕ ꯑꯁ ꯇꯜꯂꯦ ꯑꯩꯁꯨ ꯂꯥꯛꯅꯤꯡꯉꯥꯏ ꯇꯜꯂ ꯑꯗꯨꯝ ꯃꯐꯝꯗ
ꯅꯍꯥꯟꯗ ꯑꯩ ꯎꯔꯤꯟ ꯊꯣꯛꯄꯒꯤꯅꯦꯚꯥꯏ ꯎꯔꯤꯟ ꯊꯣꯛ ꯑꯁꯤ ꯑꯁꯤꯗ ꯍꯦꯛ ꯂꯩꯔꯒ ꯌꯨꯝ ꯍꯜꯂꯛꯑꯗꯤ ꯎꯔꯤꯟꯁꯤꯡꯗꯣ ꯂꯥꯛꯏꯕꯀꯣ ꯑꯗꯨꯒ ꯌꯨꯝꯗ ꯌꯨꯝꯗ ꯀꯨꯏꯅ ꯈꯔ ꯂꯩꯔꯗꯤ ꯎꯔꯤꯟꯗꯣ ꯃꯥꯡꯉꯦꯕ ꯌꯨꯝꯒꯤ ꯏꯁꯤꯡꯗꯣ ꯈꯔ ꯑꯦꯡꯣꯗ ꯆꯅꯥꯕꯨꯨꯏꯔ ꯍꯅꯦꯃ ꯑꯣ ꯑꯁꯤꯗ ꯍꯦꯛ ꯍꯂꯛꯀꯦ ꯇꯧꯕ ꯃꯇꯝꯗ ꯑꯩꯒꯤ ꯏꯕꯣꯛꯅ ꯀꯔꯤ ꯍꯥꯏꯕ꯭ꯔꯥ ꯍꯥꯏꯔꯒ ꯏꯁꯤꯡꯁꯨ ꯄꯨꯈ꯭ꯔꯣ ꯍꯥꯏꯌꯦ
ꯎ ꯣꯏ ꯌꯥꯗ꯭ꯔꯣ ꯅꯪꯗꯤ
ꯏꯁꯤꯡꯁꯨ ꯄꯨꯕ꯭ꯔ ꯅꯪꯦ ꯃꯥꯥꯏ ꯅꯪꯒꯤꯃꯥꯏ ꯇꯥꯅꯤꯉꯥꯏ ꯏꯁꯤꯡꯁꯦ ꯄꯨꯈ꯭ꯔꯣ ꯑꯩ
ꯑ ꯁꯇꯁ ꯄꯨꯕ ꯌꯥꯗꯣ
ꯑꯩꯈꯣꯏꯒꯤ ꯀꯩꯅꯣ ꯏꯁꯥꯒꯤ ꯘꯔꯤ ꯂꯩꯔꯗꯤ ꯄꯨꯕ ꯇꯥꯕ ꯑꯗꯣ ꯏꯁꯥꯒꯤ ꯒꯥꯔꯤ ꯅꯠꯇꯦ ꯕꯅꯤꯅ
ꯑꯗꯣ ꯅꯣꯏ ꯅꯣꯏ ꯏꯕꯣꯛꯗ ꯑ ꯄꯥꯏꯞꯇꯣ
ꯎꯝ
ꯄꯥꯏꯞꯇ ꯑꯣꯏꯅ ꯊꯥꯅꯤꯡꯉꯥꯏ ꯄꯥꯏꯞꯁꯦ ꯀꯅꯦꯛ ꯇꯧꯔꯁꯤꯔꯥ ꯍꯥꯏꯔꯅ
ꯑ
ꯄꯥꯛꯀꯅꯦ ꯍꯣꯏ ꯅꯣꯏ ꯄꯥꯏ ꯀꯅꯦꯛ ꯇꯧꯔꯗꯤ ꯅꯣꯏꯅ ꯑꯃꯨꯛ ꯌꯣꯟꯕ ꯌꯥꯔꯦꯅ ꯏꯁꯤꯡ ꯑꯃꯨꯨ ꯂꯪꯉꯣ ꯏꯁꯤꯡꯒꯨꯝꯨ ꯌꯣꯟꯕ ꯌꯥꯏ ꯀꯅꯣ ꯍꯥꯏꯅ
ꯑꯗꯨꯅꯦ ꯑꯁ ꯑꯁꯤꯗ ꯂꯩꯔꯁꯦ ꯎꯔꯤꯅ ꯑꯗꯨꯝ ꯊꯣꯛꯑꯒ ꯂꯩ ꯂꯩꯌꯦ ꯇꯜꯂꯦ ꯌꯨꯝꯒꯤ ꯏꯁꯤꯡꯗꯤꯦ ꯌꯨꯝꯒꯤ ꯏꯁꯤꯡꯁ ꯁꯝꯗꯁꯨ ꯆꯅꯩꯌꯦ ꯃꯥꯥꯏꯗꯤ ꯁꯨꯆꯅꯥꯑꯌꯦ
ꯑꯩ ꯁꯝ ꯀꯡꯕꯗꯣ ꯀꯦꯡꯕꯗꯣ ꯍꯥꯏꯔꯅꯨ ꯑꯩꯗꯤ ꯑꯩꯗꯤ ꯁꯝ ꯌꯥꯝ ꯀꯦꯡꯉꯦ ꯍꯗꯁꯦ ꯌꯥꯗ꯭ꯔꯦ ꯑꯩꯗ꯭ꯔꯦ ꯍꯦꯒꯤ ꯁꯝꯗꯦ
ꯇꯖꯥꯅꯦ
ꯂꯩꯇ꯭ꯔꯕꯅꯦ ꯑꯩꯒꯤꯗꯤ ꯑꯩꯒꯤꯁꯨꯅꯦ ꯂꯩꯇ꯭ꯔꯕꯅꯦ ꯑꯩꯒꯤꯗꯤ
ꯑꯩꯒꯤ ꯁꯝꯅ ꯌꯥꯝ ꯄꯥꯏꯌꯦꯕ ꯅꯍꯥꯟꯗꯤ ꯌꯥꯝ ꯊꯥꯕꯅꯦꯕꯀꯣ
ꯎꯁꯨꯨꯔꯥ꯭ꯔꯦ ꯎ ꯀꯦ ꯀꯦꯟꯦꯟꯗꯒꯤ ꯌꯥ꯭ꯔꯦ
ꯍꯥ ꯁꯥꯕꯅꯦ
ꯃꯨ ꯁꯨ ꯆꯨ ꯀꯃꯂ